ꯊꯝꯃꯣ
ꯇꯥꯏꯌꯦ
ꯀꯔꯤ ꯇꯧꯕ꯭ꯔꯣ
ꯀꯔꯤꯁꯨ ꯇꯥꯎꯗꯦꯍꯦ ꯍꯧꯖꯤꯛꯒꯇꯤ
ꯇꯨꯝꯗ ꯉꯥꯏꯔꯣ ꯍꯧꯖꯤꯥꯛꯇꯤ
ꯀ꯭ꯔꯤꯕ
ꯍꯧꯖꯤꯛꯇꯤ ꯇꯨꯝ ꯇꯨꯝꯒꯗ꯭ꯔꯣ
ꯈꯪꯗꯦꯗ ꯇꯨꯝꯁꯦꯔ ꯇꯨꯃꯣꯏꯁꯦꯔꯥ
ꯀ ꯅꯣꯏ ꯍꯤꯔꯣꯁꯤꯡꯗꯤ ꯀꯣꯜ ꯇꯣꯔꯛꯇ꯭ꯔꯕꯣ ꯍꯟꯗꯛꯀ
ꯇꯩꯏꯗ
ꯁꯦꯁ ꯐꯩꯀꯣ ꯃꯤꯗꯤ ꯍꯦꯔꯣꯒ ꯂꯩꯩꯀꯣ
ꯌꯥꯝ ꯂꯥꯛꯏꯗ ꯀꯣꯜ ꯇꯧꯅꯤꯡꯉꯥꯏꯒꯤ
ꯁꯦꯕꯥꯁ ꯑꯩꯁꯨ ꯑꯃ ꯄꯤꯕꯤꯌꯨꯅꯦ
ꯂꯥꯛꯑꯦ ꯍꯥꯏꯕ ꯅꯠꯇ꯭ꯔꯣ ꯅꯪ ꯉꯥꯔꯥꯡ ꯅꯨꯡꯗꯥꯡ ꯌꯥꯝ ꯍꯥꯏꯌꯦꯅ
ꯂꯩꯇꯦ ꯑꯃꯨꯛꯀ ꯃꯥꯛ ꯑꯃꯨꯛ ꯑꯃꯨꯛ ꯑꯃꯨꯛꯀ ꯃꯥꯡꯒ꯭ꯔꯦ
ꯈꯪꯗꯦꯗ ꯑꯩꯈꯣꯏꯗꯤ
ꯍꯨ ꯍꯨ
ꯑꯣꯏꯔꯝꯅꯤꯗ
ꯅꯩꯇꯦ ꯅꯩꯇꯦ ꯂꯩꯅꯤꯗꯤ
ꯂꯩꯕꯒꯤ ꯃꯑꯣꯡ ꯇꯧꯔꯝꯗꯣꯏꯅꯤ
ꯇꯧꯔꯔꯣꯏ ꯍꯥꯏꯋꯣ
ꯍꯥꯥ
ꯂꯩꯔꯗꯤ ꯅꯣꯏꯕꯨ ꯀꯣꯜ ꯇꯧꯔꯛ ꯇꯧꯔꯛꯑꯔꯣꯏ ꯍꯥꯏꯌꯣ ꯇꯧꯔꯝ ꯃꯣꯏ
ꯑꯩꯁ
ꯅꯪꯔꯣ ꯅꯪꯔꯣ
ꯅꯪ
ꯍꯥꯍꯥꯑ
ꯅꯪꯗꯤ ꯂꯩꯔꯝ ꯂꯩꯔꯝꯒꯦ ꯑꯩꯈꯣꯏꯕꯨ ꯀꯣꯜ ꯇꯧꯔꯝꯃꯣꯏꯕ
ꯖꯁ ꯑꯩꯈꯣꯏꯗꯤ ꯂꯩꯁꯨ ꯂꯩꯇꯁꯨ ꯀꯣꯠ ꯇꯩꯋꯦꯗ
ꯀꯔꯤꯕ
ꯂꯩꯔꯁꯨ ꯂꯩꯇ꯭ꯔꯁꯨ ꯀꯣꯜ ꯇꯧꯋꯦ ꯑꯩꯈꯣꯏꯗꯤ
ꯈꯪꯗꯦꯗ ꯑꯩꯈꯣꯢꯗꯤ
ꯈꯪꯔꯣꯢꯏ ꯈꯪꯔꯣꯢ
ꯃꯤꯁꯤꯡꯁꯦ ꯊꯖꯕ ꯋꯥ ꯊꯖꯕ ꯂꯩꯕꯅꯤ ꯊꯖꯕ ꯃꯤ ꯌꯥꯎꯗ꯭ꯔꯦꯗ
ꯅꯪꯅ ꯅꯝꯕꯔ ꯋꯥꯟ
ꯀꯔꯤꯒꯤꯕ
ꯅꯪꯅ ꯅꯝꯕꯔ ꯋꯥꯟ
ꯍꯣꯏ ꯊꯥꯖꯕ ꯌꯥꯗꯦ ꯑꯩꯕꯨꯁꯨ
ꯈꯪꯒꯅꯣ
ꯎꯝ ꯁꯦꯡꯕꯅꯦ ꯏꯊꯟꯗꯁꯨ ꯈꯪꯉꯦ ꯊꯖꯕ ꯌꯥꯗꯦ ꯎꯝ ꯌꯥꯝ ꯊꯥꯖꯒꯅꯨ
ꯑꯁ ꯈꯨꯠ ꯅ ꯂꯣꯏ ꯉꯥꯔꯥꯡ ꯀꯩꯅꯣ ꯕꯨ ꯉꯥꯏꯔꯒ ꯀꯥꯥꯞ ꯁꯅꯥꯕꯗꯣ ꯌꯩ ꯌꯩꯔ ꯊꯥꯕꯗꯣ ꯑꯗꯨꯒꯤ
ꯋꯥ ꯉꯥꯡꯅꯨ ꯀꯔꯤꯒꯤ
ꯉꯔꯥꯡ ꯀꯥꯠꯁ ꯁꯥꯟꯅꯕ ꯄ꯭ꯂꯦꯌꯤꯡ ꯀꯥꯠ ꯑꯗꯨꯒꯤ ꯀꯟ ꯀꯟꯅ ꯊꯥꯕꯀꯣ ꯑꯗꯨꯒꯤ
ꯈꯨꯠ ꯅꯥꯕ꯭ꯔ ꯑꯗꯨꯕꯨ
ꯑꯁ ꯀꯟ ꯀꯟꯅ ꯊꯥꯕꯅꯤꯅꯦ ꯑꯩꯈꯣꯢꯗꯤ
ꯀꯟꯅ ꯊꯥꯗ꯭ꯔꯁꯨꯨ ꯄꯦꯄ꯭ꯔꯅꯤꯅ ꯌꯥꯏꯌꯦ ꯏꯕꯨꯡꯉꯣ
ꯃꯣꯏ ꯃꯍꯥꯎ ꯈꯪꯗ꯭ꯔꯤꯗ ꯆꯠ ꯁꯥꯟꯅꯕ ꯍꯩꯔꯝꯃꯣꯢꯗ
ꯂꯩꯇꯦꯗ ꯑꯩꯈꯣꯏꯗꯤ ꯁꯩꯇꯥꯟꯒꯤ ꯊꯕꯛꯁꯤꯡꯁꯤ ꯇꯧꯗꯦꯗ
ꯑꯩ ꯁꯩꯇꯥꯟ ꯀꯥꯢꯅ ꯑꯗꯨꯗꯤ ꯑꯩꯈꯣꯏꯗꯤ ꯄꯩꯁꯥ ꯅꯠꯇꯦꯅꯦ ꯖꯁ ꯐꯣꯔ ꯐꯟꯅꯤ ꯁꯥꯅꯕꯗꯤ
ꯎꯝ
ꯑꯗꯨꯒꯨꯝꯕꯗꯨ ꯑꯩꯈꯣꯏ ꯄꯩꯁꯥꯒꯤ ꯁꯟꯅꯥꯗꯤꯅꯦꯍꯦ
ꯄꯩꯁꯥꯒꯤ ꯁꯟꯅꯕ꯭ꯔ
ꯆꯠꯂꯣꯍꯦ ꯀꯅꯥ ꯁꯅꯕ꯭ꯔꯣ ꯑꯗꯨꯒꯨꯝꯕꯕꯣ
ꯃꯦꯡꯒꯣꯁꯦ ꯅꯨꯄꯥꯒꯤ ꯊꯋꯥꯏ ꯃꯥꯜꯂꯦꯗ ꯃꯄꯥꯟꯗꯗꯤ ꯐꯖꯕ ꯂꯧꯊꯣꯛꯔꯀꯥꯟꯗꯗꯤ ꯃꯅꯨꯡꯗ ꯂꯣꯏ ꯄꯨꯝꯔꯒ ꯂꯩ ꯅꯨꯄꯥꯒ ꯆꯞ ꯃꯥꯟꯅꯩ ꯃꯣꯏꯒꯤ ꯆꯤꯝꯕꯥꯟꯗꯗꯤ ꯐꯩ ꯑꯣ ꯀꯔꯤꯔ ꯃꯣꯢꯒꯤ ꯆꯤꯟꯕꯥꯟꯗꯗꯤ ꯎꯝ ꯍꯣꯏ ꯈꯣꯏꯗꯤ ꯍꯥꯞꯄ꯭ꯔ ꯁꯤꯗꯗꯤ ꯌꯥꯗ꯭ꯔꯦ
ꯀꯔꯤꯕ
ꯍꯧꯖꯤꯛꯇ ꯃꯦꯁꯦꯁ ꯊꯥꯔꯛꯑꯦ
ꯊꯥꯎꯋꯣ ꯊꯥꯎꯋꯣ ꯎꯝ
ꯃꯥꯏ ꯄꯣꯔꯆꯨꯒꯜ ꯀꯧꯕꯁꯦ ꯑꯣꯏꯗꯧ ꯃꯥꯟꯗ꯭ꯔꯦ ꯍꯥꯏ ꯃꯤꯌꯥꯝ ꯎꯁꯤꯠꯇꯦ
ꯀꯣꯂꯝꯗꯤꯌꯥꯁꯦ ꯕꯧ ꯃꯣꯏꯅ ꯌꯥꯝ ꯄꯥꯏꯅ ꯑꯗꯨ ꯑꯣꯏꯔꯁꯨ ꯒꯣꯜ ꯆꯟꯕ ꯍꯩꯇꯕ ꯗꯨꯏ ꯅꯦ ꯑꯗꯨ ꯅꯠꯇ꯭ꯔꯗꯤ ꯉꯝꯈ꯭ꯔꯅꯤ ꯒꯣꯜ ꯌꯥꯝ ꯆꯟꯈ꯭ꯔꯅꯤ
ꯄꯥꯏꯗ ꯄꯥꯏꯕ ꯅꯠꯇꯦꯗ
ꯆꯥꯟꯁꯁꯨ ꯌꯥꯝ ꯂꯩꯕꯅꯤꯅ ꯑꯩꯈꯣꯏꯅꯗꯤ
ꯑꯗꯨ ꯑꯗꯨ ꯑꯣꯏꯔꯁꯨ ꯃꯣꯏꯅ ꯌꯥꯝ ꯄꯥꯏꯌꯦ
ꯎꯝ ꯎꯝ ꯎꯝ
ꯐꯖꯕꯅꯤꯗ ꯅꯪ ꯗꯤ ꯏꯤꯟꯗꯤꯅꯥꯗꯤ ꯄꯣꯠ ꯑꯣꯄꯣꯅꯦꯟꯗꯣ ꯑꯣꯄꯣꯅꯦꯟ ꯍꯥꯏꯗꯤ ꯔꯥꯎꯟ ꯑꯣꯐ ꯊꯥꯔꯇꯤ ꯇꯨ
ꯅꯣꯏ ꯅꯍꯥꯟꯅ ꯁꯦꯀꯦꯟ ꯃꯦꯆ꯭ꯁ ꯑꯣꯏꯅ ꯆꯞ ꯃꯅꯕ ꯅꯠꯇ꯭ꯔꯣ
ꯑꯁ ꯁꯦꯀꯦꯟ ꯃꯦꯆ꯭ꯁ ꯀꯤꯗꯤ ꯁꯦꯀꯦꯟ ꯃꯦ ꯑꯩꯈꯣꯏꯒꯤ ꯑꯩꯈꯣꯏꯒꯤ ꯁꯦꯀꯦꯟ ꯃꯦꯆ꯭ꯁꯇꯣ ꯇꯣꯞ ꯀꯌꯥꯔꯣ ꯑꯣꯏꯕꯅꯦ ꯇꯣꯞ ꯐꯤꯞꯇꯤ ꯇꯨ ꯑꯣꯏꯕꯅꯦ ꯅꯣꯏꯒꯤꯗ ꯀꯦꯕ꯭ꯔꯇꯦ ꯍꯥꯥ ꯅꯣꯏꯒꯤꯗꯤ ꯅꯣꯏꯒꯤ ꯀꯦꯕ꯭ꯔꯇꯤꯗꯤ ꯀꯌꯥꯔꯣ ꯈꯪꯕ꯭ꯔꯥ ꯑꯃ ꯈꯠꯡꯅꯦ ꯑ ꯑ ꯑ ꯑ ꯍ ꯍ
ꯅꯣꯏꯗꯤ ꯗ ꯗ꯭ꯔꯣ ꯆꯠꯈ꯭ꯔꯦ ꯅꯣꯏꯁꯨ ꯈꯪꯉꯝꯅꯤꯗ ꯁꯅꯥꯗ꯭ꯔꯤꯉꯩ ꯀꯣꯂꯤꯌꯝ ꯀꯣꯂꯣꯕꯤꯌꯥꯒ ꯁꯅꯔꯗꯤ ꯉꯝꯃꯣꯏꯅ
ꯆꯠꯂꯁꯨ ꯉꯝꯃꯁꯨ ꯄꯣꯔꯁꯨ ꯑꯗꯨꯝ ꯀꯥꯔꯅꯤꯗ ꯔꯥꯎꯟ ꯑꯣꯐ ꯊꯥꯔꯇꯤ ꯇꯨꯗꯤ ꯆꯪꯉꯕꯅꯤ ꯀ꯭ꯋꯥꯂꯤꯐꯥꯏ ꯇꯧꯔꯕꯝꯅꯤꯗ ꯀꯅꯥꯗꯦꯕ ꯑꯗꯨꯒꯤꯀꯣ
ꯑꯁ ꯇꯨꯗꯤ ꯂꯣꯢꯈ꯭ꯔꯅꯤ ꯅꯣꯏꯒꯤꯗꯣ ꯅꯦꯛꯁꯇꯒꯤ ꯑꯩꯗꯤꯀꯣ ꯑꯔꯖꯦꯟꯇꯤꯅꯥꯒ ꯄꯣꯔꯇꯨꯒꯜ ꯁꯥꯟꯅꯕꯗꯨꯅꯦ ꯌꯥꯝ ꯌꯦꯡꯅꯤꯡꯉꯤ
ꯎꯝ ꯎꯝ
ꯁꯅꯥꯔꯤ ꯐꯥꯒꯗꯕ ꯐꯥꯏꯅꯦꯜꯗꯤ ꯅꯣꯏ ꯀꯥꯗꯕꯒꯤꯅꯦ ꯋꯥꯥꯈꯜ ꯋꯥꯔꯦ
ꯑꯁ ꯑꯁ ꯑꯥ ꯑꯥ ꯅꯣꯏꯗꯤ ꯀꯥꯒꯗꯕꯗꯣ
ꯈꯣꯏꯗꯤ ꯀꯥꯅꯤꯅ
ꯋꯥ ꯋꯥ ꯋꯥ ꯋꯥ ꯅꯣꯏꯅ ꯑꯥꯔꯖꯤꯟꯗꯤꯅ ꯐꯅꯥꯟ ꯀꯥꯔꯗꯤ ꯍꯥꯏ ꯍꯥꯏ
ꯑꯩꯈꯣꯏꯗꯤ ꯑꯍꯨꯝꯔꯛ ꯂꯧꯁꯨ ꯂꯧꯈ꯭ꯔꯕꯅꯤꯅ ꯔꯣꯅꯥꯜꯗꯣ ꯈꯣꯏꯅ ꯂꯥꯎꯗꯤ ꯅꯨꯡꯁꯤꯌꯦ ꯂꯥꯎꯔꯁꯨ ꯂꯥꯎꯖꯁꯅꯨꯅ ꯈꯟꯗꯤ ꯈꯟꯕꯅꯦꯕ
ꯍꯣ ꯍꯣ ꯍꯣ ꯍꯣꯏ ꯍꯣꯏ
ꯑꯗꯣ ꯂꯥꯎꯖꯁꯅꯣ ꯍꯥꯏꯔꯒ ꯂꯥꯎꯕ ꯍꯩꯇꯦꯕ ꯑꯗꯨꯒꯤ ꯃꯤꯅ ꯄꯤꯔꯒ ꯂꯧꯕ ꯍꯩꯇꯦ
ꯎꯝ ꯎꯝ ꯑꯁ ꯌꯥꯝꯅ ꯌꯥꯝꯅ ꯐꯕ ꯋꯥꯅꯤ
ꯍꯟꯗꯛ ꯃꯔꯛꯁꯦ ꯈꯗ꯭ꯔꯦ
ꯁꯤ ꯌꯥꯝ ꯐꯕ ꯋꯥꯅꯤꯅꯦ ꯎꯝ
ꯑꯗꯨꯅ ꯅꯨꯡꯗꯥꯡ ꯖꯥꯄꯥꯟꯥꯒ ꯂꯩꯑꯦꯀꯣ
ꯑ ꯐꯖꯒꯅꯤ ꯑꯗꯨꯗꯤ ꯑꯗꯨꯗꯤ ꯐꯖꯒꯅꯤ ꯍꯦ ꯕ꯭ꯔꯥꯖꯤꯜꯒ
ꯎꯝ ꯌꯦꯡꯒꯦ ꯑꯩꯁꯨ ꯎꯝ
ꯈꯔ ꯅꯩꯔꯛꯇꯧ ꯃꯥꯜꯂꯦ ꯑꯦꯍꯩ ꯀꯔꯤ ꯇꯧꯔ ꯂꯩꯕ꯭ꯔꯣ ꯍꯩ ꯆꯥꯔ ꯂꯩꯕ꯭ꯔꯣ
ꯌꯥꯗꯦꯗ ꯆꯥꯔꯣꯢ ꯍꯥꯎꯇꯦ ꯄꯨꯝꯒ꯭ꯔꯦ
ꯎꯝ ꯅꯨꯄꯤ ꯅꯨꯄꯤꯒꯤ ꯊꯃꯣꯏꯅꯤꯗꯣ ꯅꯨꯄꯤ ꯅꯨꯄꯤꯒꯤ ꯅꯨꯄꯤꯒꯤ ꯊꯝꯃꯣꯏ ꯑꯣꯏꯌꯨꯅꯣ ꯃꯄꯥꯟꯒꯤ ꯐꯖꯕꯀꯣ ꯃꯅꯨꯡ ꯇꯤꯟ ꯆꯥꯕ ꯑꯩꯈꯣꯏ ꯅꯨꯄꯥꯅꯤ ꯃꯄꯥꯟꯗ ꯊꯤꯕ ꯃꯅꯨꯡꯅ ꯐꯖꯕ ꯥꯍꯦ ꯅꯨꯄꯤꯁꯤꯡꯅꯦ ꯃꯄꯟ ꯅꯨꯄꯤꯗꯤ ꯃꯃꯥꯏꯁꯤ ꯌꯥꯝ ꯐꯖꯈ꯭ꯔꯕ ꯃꯄꯥꯥꯟꯗꯤ ꯃꯅꯨꯡꯗꯗꯤꯀꯣ ꯑꯥ ꯅꯨꯄꯥꯁꯤꯅ ꯊꯤꯕꯀꯣ ꯃꯄꯥꯟꯗ ꯃꯅꯨꯡꯗꯤ ꯄꯨꯔꯥ ꯄ꯭ꯌꯣꯔ ꯒꯣꯜ ꯗꯥꯏꯃꯟ
ꯑꯩꯈꯣꯏꯁꯨ ꯈꯪꯂꯦꯗ
ꯅꯣꯏꯗꯤ ꯑꯣꯏꯗꯕꯁꯤꯡ ꯊꯦꯡꯅꯕꯒꯤꯅꯤꯗ
ꯗꯥꯏꯃꯟ ꯔꯣ
ꯎꯝ ꯗꯥꯏꯃꯟꯅꯦ
ꯅꯣꯏꯁꯨ ꯑꯣꯏꯗꯕ ꯊꯦꯡꯅꯕꯒꯤ ꯑꯣꯏꯔꯝꯅꯤ
ꯏ ꯑꯩꯈꯣꯏꯗꯤ ꯑꯣꯏꯕꯁꯨ ꯇꯤꯟꯅꯩ ꯑꯣꯏꯗꯕꯁꯨ ꯇꯤꯟꯅꯩ ꯑꯗꯨ ꯑꯅꯝꯕꯗꯤ ꯑꯣꯏꯗꯕꯅ ꯌꯥꯝꯃꯦꯕ
ꯑꯩꯈꯣꯏꯁꯨ ꯑꯣꯏꯗꯕꯗ ꯆꯤꯡꯕ꯭ꯔ
ꯈꯪꯗꯦꯗ ꯑꯗꯨꯗꯤ ꯀꯅꯥꯅ ꯈꯪꯕ꯭ꯔꯣ ꯅꯣꯏꯕꯨꯁꯨ ꯑꯩ ꯌꯦꯡꯁꯨ ꯌꯦꯡꯗꯦ
ꯎꯝ ꯌꯦꯡꯕ ꯍꯥꯏꯗꯤ ꯃꯅꯨꯡꯗꯔꯣ ꯍꯣꯏ ꯊꯤꯕꯅꯦ ꯃꯅꯨꯡꯗꯁꯨ ꯃꯄꯥꯟꯗꯁꯨ ꯑꯩꯈꯣꯏꯗꯤ
ꯐꯥꯕ ꯃ ꯃꯄꯥꯟꯗ ꯐꯥꯕꯁꯤꯡꯅ ꯇꯧꯔꯦ ꯅꯨꯄꯥꯅꯁꯨ ꯊꯤꯌꯦ ꯃꯅꯨꯡꯗꯁꯨ ꯊꯤꯌꯦ ꯑꯩꯈꯣꯏꯗꯤ
ꯋꯥ ꯋꯥꯋꯥ
ꯑꯅꯤ ꯃꯛꯅꯦ ꯑꯗꯨꯅ ꯐꯥꯗ꯭ꯔꯣ ꯌꯥꯝ ꯐꯥꯕ ꯁꯥꯥꯔꯒ ꯃꯅꯨꯡꯗ ꯊꯤꯔꯗꯤ ꯑꯗꯨꯏꯒꯤꯅꯦ ꯊꯥꯖꯕ ꯌꯥꯗꯦ ꯍꯥꯏꯕꯗꯣ ꯑꯩꯕꯨ
ꯍꯦꯟꯖꯟ
ꯊꯥꯖꯕ ꯌꯥ ꯑꯩꯈꯣꯏꯕꯨ
ꯕꯦꯔꯥ ꯕꯦꯔꯥꯅꯤꯀꯣ ꯀꯤꯕ ꯍꯧꯔꯦ ꯑꯩꯒꯣ
ꯊꯤꯔꯝꯅꯤꯗ ꯍꯧꯗ꯭ꯔꯁꯨ
ꯋꯥ ꯍꯥꯏꯅꯤꯡꯉꯥꯏ ꯂꯩꯕ ꯍꯧꯗ꯭ꯔꯦꯀꯣ ꯑꯩꯁ ꯌꯥꯝ ꯋꯥꯏ
ꯇꯨꯝꯔꯗꯤ ꯐꯒꯅꯤ ꯑꯃꯨꯛ
ꯎꯝ ꯈꯪꯗꯦ ꯇꯨꯝꯁꯤꯔꯥ ꯇꯨꯝꯃꯁꯨ ꯉꯟ ꯍꯧꯒꯠꯂꯀꯥꯟ ꯀꯣꯛꯇꯣ ꯉꯥꯎꯔꯦ ꯉꯣ ꯉꯣ
ꯃꯔꯛ ꯃꯔꯛꯇꯗꯤ ꯑꯗꯨꯃꯥꯏꯟ ꯇꯥꯕꯅꯤꯀꯣ ꯇꯨꯝꯃꯁꯨ ꯌꯥꯝꯅ ꯉꯥꯎꯕ ꯇꯨꯝꯗ꯭ꯔꯁꯨꯨ ꯋꯥꯕ ꯑꯃꯨꯛ ꯇꯧꯔꯤꯔꯣ ꯁꯤ ꯂꯣꯏꯔꯒ
ꯇꯧꯕ ꯌꯥꯏꯅ
ꯎꯝ ꯅꯠꯇꯦꯗ ꯅꯅꯥꯎ ꯑꯗꯨꯗꯤ
ꯑ
ꯈꯣꯏꯗꯤ ꯎꯄꯥꯏ ꯂꯩꯇ꯭ꯔꯦ
ꯈꯥꯏꯔ ꯂꯣꯏꯔꯦ ꯀꯩꯅꯣ
ꯅꯣꯡ ꯆꯨꯅꯤ ꯉꯥꯏ ꯃꯥꯂꯦ
ꯅꯪꯒꯤꯁꯦ ꯑꯍꯨꯝ ꯁꯨ ꯃꯥꯂꯦꯀꯣ ꯁꯤꯁꯦ
ꯑꯅꯤ
ꯑꯩꯅ ꯍꯥꯏꯗꯤ ꯈꯪꯉꯦꯔ
ꯑꯈꯣꯏ ꯑꯅꯤ ꯑꯅꯤꯅꯦ ꯁꯤꯅ
ꯐꯩꯅꯦ ꯐꯩꯅꯦ
ꯎꯝ
ꯐꯥꯔꯦ ꯐꯥꯔꯦꯁꯦ
ꯎꯝ ꯎꯝ